ꯍꯦꯜꯂꯣ ꯍꯜꯂꯣ
ꯍꯜꯂꯣ ꯇꯥꯕ꯭ꯔꯣ
ꯊꯕꯛ ꯌꯥꯝ ꯆꯤꯟꯕ꯭ꯔꯣ
ꯆꯥꯅꯤꯡꯗꯤꯌꯦ
ꯑꯣ ꯑꯩ ꯑꯩ ꯐꯣꯟ ꯑꯅꯤꯔꯛ ꯇꯧꯔꯛꯑꯝꯃꯦ ꯊꯕꯛ ꯌꯥꯝ ꯆꯤꯟꯕ ꯃꯥꯜꯂꯕ ꯑꯗꯨ ꯉꯥꯏꯍꯥꯛ ꯂꯩꯔ ꯑꯃꯨꯛ ꯇꯧꯔꯛꯄꯅꯤꯗ ꯑꯥ
ꯀꯩꯅꯣ ꯇꯧꯔꯤꯕ ꯃꯅꯤꯡꯂꯣꯝꯗꯅꯦ ꯊꯣꯛꯂꯛꯄ ꯑꯗꯨꯒꯤꯅꯤ ꯎꯝ ꯑꯣꯟꯊꯣꯛꯂꯛꯄꯗꯨꯗ ꯈꯪꯍꯧꯗ꯭ꯔꯕ
ꯑꯣ ꯑꯗꯨꯗꯤ ꯅꯪ ꯊꯕꯛꯀꯜꯂ ꯃꯥꯜꯂꯦꯅꯦ ꯉꯥꯏꯍꯥꯛ ꯂꯩꯔ ꯇꯧꯔꯒꯦ
ꯑꯗꯨꯗꯤ ꯌꯥꯔꯦ ꯍꯧꯖꯤꯛꯇꯤ
ꯍ
ꯎ
ꯆꯥꯛꯇꯤ ꯆꯥꯛ ꯏꯁꯤꯡꯗꯤ ꯑ
ꯆꯥꯛ ꯆꯥꯗ꯭ꯔꯤ
ꯆꯥꯛ ꯏꯁꯤꯡ ꯀꯃꯥꯏꯅ ꯇꯧꯅꯔꯒꯦ ꯊꯣꯡꯗ꯭ꯔꯤꯕꯣ
ꯆꯥꯛ ꯊꯣꯡꯈ꯭ꯔꯦ ꯑꯩꯈꯣꯏ ꯅꯦꯅ ꯑꯗꯨꯒ ꯑꯩꯈꯣꯏ ꯃꯥꯅ ꯏꯔꯣꯝꯕ ꯀꯩꯅꯣ ꯇꯧꯗꯣꯏ ꯇꯧꯍꯧꯔꯦ ꯑꯗꯨꯒ ꯀꯥꯡꯍꯧ ꯇꯧꯗꯣꯏꯔꯥ ꯀꯩꯅꯣ ꯈꯪꯗꯦꯕ ꯑꯗꯨ ꯇꯧꯗꯣꯏ ꯇꯧꯍꯧꯔꯤ
ꯍꯥꯏꯔꯣꯅꯦ ꯃꯃꯥꯡ ꯍꯥꯏꯕꯗꯣ
ꯑ ꯑꯩ ꯀꯩ ꯍꯥꯏꯒꯦ ꯇꯧꯕꯅꯣ ꯑꯩꯈꯣꯏꯗꯣ ꯈꯪꯉꯕꯥ ꯑꯩꯈꯣꯏ ꯆꯦꯅꯦ ꯑꯩꯅꯦ ꯑꯩꯈꯣꯏꯆꯦ ꯃꯃꯥꯟꯅꯕꯤꯗꯨꯅꯦ ꯑꯗꯨꯗꯒꯤ ꯏꯅꯥꯎꯄꯤꯗꯨꯅꯦ ꯑꯗꯨꯗ ꯂꯥꯛꯇꯣꯏꯅꯦꯕꯀꯣ ꯀꯨꯏꯔꯔꯣꯏꯕꯥ
ꯑꯣ
ꯂꯥꯛꯇꯣꯏꯅꯦꯕꯥꯀꯣ ꯑꯩꯅ ꯑꯩꯅ ꯁꯨꯃꯥꯏꯅ ꯍꯥꯏꯕ ꯑꯩꯅ ꯀꯣꯏꯕ ꯆꯠꯇꯣꯏꯅꯦ ꯍꯣꯏ ꯍꯥꯏꯕ ꯑꯗꯨ ꯏꯕꯥꯅꯤ ꯈꯛꯁꯨ ꯆꯠꯇꯣꯏꯅꯦ ꯍꯥꯏꯕ ꯑꯗꯨ ꯅꯣꯏꯕꯥꯅꯤ ꯈꯛ ꯑꯆꯥꯄꯣꯠ ꯆꯥꯕ ꯆꯠꯇꯣꯏꯔꯥꯌꯦ ꯃꯣꯏ ꯍꯥꯏꯅꯤ ꯈꯪꯉꯕꯥ
ꯎꯝ
ꯑꯗꯨꯒ ꯑꯩꯅ ꯃꯣꯏ ꯑꯆꯥꯄꯣꯠ ꯆꯥꯕ ꯑꯆꯥꯄꯣꯠ ꯆꯥꯕ ꯑꯣꯏꯔꯗꯤ ꯑꯩꯈꯣꯏ ꯄꯨꯗꯕ ꯁꯨꯡꯌꯥ ꯌꯥꯔꯣꯏꯌꯦ ꯑꯗꯨꯗꯒꯤ ꯑꯩꯅ ꯄꯨꯗꯣꯏꯅꯦ ꯏꯕꯥꯅꯤꯈꯛꯁꯨ ꯆꯠꯁꯦꯅ ꯍꯥꯏꯗꯤ ꯁꯨꯝ ꯃꯦꯃꯣꯔꯤ ꯑꯣꯏꯅꯕ ꯈꯣꯠꯅꯕꯅ ꯍꯥꯏꯌꯦꯅ ꯍꯥꯏꯕ ꯆꯠꯂꯣꯌꯦ ꯑꯗꯨꯒ ꯑꯩꯅ ꯁꯨꯃꯥꯏꯅ ꯍꯥꯏꯕ ꯑ ꯐꯣꯇꯣꯗꯤ ꯅꯣꯏꯅ ꯀꯥꯞꯄꯤꯒꯗꯕꯅꯤꯀꯣ ꯍꯥꯏꯕ ꯃꯣꯏꯅ ꯀꯥꯞꯇꯣꯏꯅꯤ ꯍꯥꯏꯗꯤ ꯑꯃꯨꯛ ꯑꯗꯨꯗ ꯅꯨꯃꯤꯠ ꯇꯔꯥꯅꯤꯃꯨꯛ ꯂꯩꯔꯝꯃꯤꯗꯅꯥ
ꯎꯝ
ꯑꯗꯨꯒ ꯑꯗꯨꯗꯒꯤ ꯀꯩꯅꯣꯗ ꯆꯠꯅꯤ ꯍꯥꯏꯕꯗꯣ ꯑꯩꯈꯣꯏꯅ
ꯎꯝ
ꯑꯗꯨꯗ ꯆꯠꯇꯣꯏꯅꯦꯕꯥꯀꯣ ꯑꯗꯨ ꯆꯠꯄꯗꯨꯗ ꯑ ꯑꯗꯨꯗꯗꯤ ꯀꯨꯏꯅ ꯂꯩꯔꯣꯏ ꯇꯦꯛꯁꯤ ꯅꯠꯇ꯭ꯔꯒ ꯀꯦꯞꯇ ꯆꯠꯇꯣꯏꯅꯦꯕꯥꯀꯣ
ꯑ ꯅꯣꯡꯃꯗ ꯑꯗꯨꯝ ꯍꯜꯂꯛꯇꯣꯏꯔꯥ
ꯅꯣꯡꯃꯗ ꯑꯗꯨꯝ ꯍꯜꯂꯣꯏ ꯅꯨꯃꯤꯠ ꯅꯤꯅꯤꯃꯨꯛ ꯂꯩꯔꯒꯅꯦ ꯌꯨꯝꯗ ꯍꯟꯒꯤꯗꯣꯏꯕ ꯑꯗꯨꯗꯒꯤ
ꯑꯣ ꯑꯩꯗꯤ ꯄꯨꯕꯤꯔꯣꯏꯗꯕ
ꯅꯪ ꯆꯠꯁꯦ ꯍꯥꯏꯔꯣ
ꯑꯩꯗꯤ ꯄꯨꯅꯤꯡꯗ꯭ꯔꯕ
ꯑꯦ ꯅꯪ ꯆꯠꯅꯤꯡꯉꯗꯤ ꯌꯥꯏ ꯀꯩꯅꯣ ꯆꯠꯁꯦ
ꯇꯟꯂꯦꯍꯦ ꯅꯣꯏꯃꯤ ꯃꯌꯥꯝ ꯌꯥꯎꯕꯅꯤꯅ ꯅꯣꯏꯃꯤ ꯌꯥꯝ ꯃꯌꯥꯝ ꯌꯥꯎꯕꯅꯤꯅ ꯅꯣꯡꯃꯗ ꯍꯜꯂꯛꯄꯁꯨ ꯅꯠꯇꯕꯗꯨ ꯑꯩ ꯀꯃꯥꯏꯅ
ꯍꯣꯏ ꯑꯗꯨꯕꯨꯗꯤ ꯌꯥꯎꯕꯗꯨ ꯐꯔꯛ ꯇꯥꯅꯤ ꯅꯠꯇ꯭ꯔꯥ
ꯎꯝ
ꯑꯗꯨ ꯅꯪꯅ ꯈꯣꯏꯗꯥꯎꯔꯒ ꯆꯠꯀꯦꯁꯨ ꯆꯠꯂꯣ ꯅꯠꯇ꯭ꯔꯥ ꯀꯣꯟꯅ ꯃꯥꯥꯏ ꯏꯟꯇꯔꯟꯒ ꯂꯣꯏꯔꯀꯥꯟꯗ ꯆꯠꯃꯤꯟꯅꯔꯕ
ꯎ ꯍꯣꯏ
ꯅꯪ ꯁꯦꯀꯦꯟꯒꯤ ꯁꯦꯀꯦꯟ ꯁꯦꯃꯤꯁꯇꯔꯒꯤ ꯑꯦꯛꯖꯥꯝ ꯂꯣꯏꯕꯣ
ꯍꯥꯥ
ꯁꯦꯀꯦꯟ ꯁꯦꯃꯤꯁꯇꯔꯒꯤ ꯑꯦꯛꯖꯥꯝ ꯂꯣꯏꯔꯣ ꯕꯥ
ꯁꯀꯦꯟꯒꯤ ꯍꯥꯏꯗꯤ
ꯑꯦ ꯑꯗꯨꯠꯇ ꯂꯣꯏꯗ꯭ꯔꯦ ꯍꯥꯏꯔꯣ
ꯁꯀꯦꯟꯒꯤ ꯍꯥꯏꯔꯣꯑꯣ
ꯍꯣꯏ ꯀꯩꯅꯣ ꯂꯣꯏꯈ꯭ꯔꯕ ꯍꯥꯏꯔ ꯈꯪꯗꯦꯕꯣ
ꯍꯥꯏꯗꯤ ꯁꯕꯡꯒꯤꯁꯨ ꯅꯠꯇꯅ
ꯅꯪ ꯀꯩꯒꯦꯅꯤ
ꯑꯌꯥ
ꯍꯥꯏꯔꯛꯑꯣꯅꯦ ꯑꯦꯃꯑꯃꯃ ꯑꯗꯨꯃꯥꯏꯅ ꯊꯧ ꯍꯥꯏꯔꯛꯑꯣ
ꯀꯩꯗꯧꯔꯥꯒꯦ
ꯇꯔꯕꯣ ꯇꯔꯕꯣ
ꯇꯥꯔꯦ
ꯁꯦꯀꯦꯟꯗꯤ ꯃꯃꯥꯡꯗ ꯂꯣꯏꯈ꯭ꯔꯦꯕ
ꯑꯣ ꯍꯪꯉꯛꯏꯅꯦ ꯁꯨꯝ ꯍꯪꯉꯤꯅꯦ ꯁꯨꯝ ꯑꯍ ꯍꯥꯏꯕꯁꯦ ꯒꯌ꯭ꯥꯟ ꯇꯥꯗꯕ ꯃꯥꯜꯂꯦ
ꯅꯠꯇꯦ ꯑꯩ ꯍꯔꯥꯎ ꯅꯨꯡꯉꯥꯏꯖꯕ꯭ꯔꯥ ꯍꯥꯏꯅ
ꯑꯣ ꯀꯔꯤ ꯅꯨꯡꯉꯥꯏꯇꯦ ꯑꯗꯨꯝ ꯍꯥꯏꯗꯤ ꯋꯥ ꯉꯥꯡꯕꯁꯤꯗ ꯀꯩꯅꯣ ꯇꯧꯕꯗꯣ ꯍꯥꯏꯗꯤ ꯋꯥꯒꯁꯦ ꯌꯥꯝ ꯉꯥꯡꯃꯜꯗꯤ ꯈꯅꯥꯎꯁ ꯍꯦꯛꯇ ꯅꯨꯡꯉꯥꯏꯔꯛꯇꯦꯕ ꯑꯩꯁꯦ ꯑꯗꯨꯒꯤ ꯑꯗꯨꯝ ꯍꯥꯏꯅꯤꯡꯉꯦꯕ
ꯑꯣ
ꯎꯝ
ꯉꯁꯤꯗꯤ ꯉꯁꯤꯗꯤ ꯀꯩ ꯅꯨꯃꯤꯠꯅꯣ ꯅꯣꯡꯃꯥꯏꯖꯤꯡ ꯅꯨꯃꯤꯠꯅꯤꯅ ꯌꯦꯟ ꯊꯣꯡꯕ ꯇꯥꯔꯦꯅꯦ
ꯑꯦ
ꯑꯥ
ꯉꯁꯥꯏ
ꯑꯩꯈꯣꯏꯅꯦ ꯈꯪꯉꯕ ꯀꯩꯅꯣ ꯇꯧꯋꯦꯕꯀꯣ ꯑꯩꯈꯣꯏꯒꯤ ꯀꯣꯏꯂꯥꯁ ꯊꯥꯗ꯭ꯔꯤꯕꯀꯣ ꯑꯩꯈꯣꯏꯒꯤ ꯂꯩꯔꯛꯇꯣ ꯑꯗꯨꯒꯤꯅꯦ ꯉꯁꯥꯏꯁꯦ ꯆꯤꯡ ꯆꯤꯡꯡꯂꯩꯕꯥꯛꯇꯣ ꯈꯪꯕ꯭ꯔꯥ
ꯑꯥ ꯍꯦ
ꯑꯗꯨꯗꯣ ꯃꯌꯥꯝ ꯊꯥꯏꯔ ꯊꯝꯕꯒꯤꯅꯦ ꯅꯣꯡꯁꯨ ꯆꯨꯕꯒꯤ ꯄ ꯆꯣꯠꯁꯜꯂꯦꯕꯀꯣ ꯑꯗꯨꯗ ꯑꯁ ꯆ ꯆꯠꯄꯁꯤꯗ ꯀꯌꯥꯗꯤ ꯋꯥꯏ ꯈꯪꯕ꯭ꯔꯥ ꯇꯨꯒꯗ꯭ꯔꯥꯅ ꯇꯨꯔꯗꯤ ꯐꯤꯔꯣꯟꯜꯗꯣ ꯄꯨꯨꯡꯂꯣꯏ ꯂꯣꯏꯗꯣꯏꯅꯦꯕ ꯈꯪꯉꯕ
ꯀꯦꯝꯅꯠꯇꯤꯌꯦ ꯀꯩ ꯇꯣꯡꯉ ꯆꯠꯀꯦ ꯉꯁꯥꯏ
ꯑꯩ ꯈꯨꯉꯨꯞ ꯇꯣꯡꯉ ꯆꯠꯂꯦ ꯉꯁꯥꯏꯖꯤꯅꯅꯦ ꯃꯣꯠꯂꯦ
ꯎꯝ
ꯑꯩꯒꯤ ꯈꯣꯡꯒ꯭ꯔꯥꯎꯗꯨꯁꯨꯅꯦ ꯃꯇꯣꯟꯗꯣ ꯍꯥꯏꯗꯤ ꯑꯩꯒꯤ ꯃꯇꯣꯟꯁꯦ ꯑꯗꯨꯝ ꯆꯣꯟꯕꯗꯨ ꯑꯗꯨꯝ ꯁꯦꯠꯂꯦꯕꯀꯣ
ꯎꯝ ꯑꯗꯨ ꯅꯠꯇ꯭ꯔꯒꯅ ꯊꯥꯡꯒꯠꯂꯒ ꯆꯠꯄ ꯌꯥꯗꯕ꯭ꯔꯣ
ꯆꯠꯂꯦ ꯑꯗꯨꯒꯅꯦ ꯈꯪꯉꯕ
ꯎꯝ
ꯑ ꯑꯩꯈꯣꯏꯒꯤ ꯏꯆꯦ ꯃꯃꯥꯟꯅꯕꯤꯗꯣ ꯑꯗꯨꯝ ꯑꯗꯨꯝ ꯉꯥꯏꯔ ꯂꯩꯔꯦꯕ ꯈꯪꯉꯕ ꯉꯁꯥꯏꯁꯦ ꯍꯦꯛꯇ ꯄꯨꯡꯁꯦ ꯀꯩꯅꯣꯕꯨ ꯑꯥ ꯄꯨꯡ ꯇꯔꯥ ꯃꯈꯥꯏꯗ ꯊꯣꯛꯁꯦꯅ ꯍꯥꯏꯅꯕꯅꯦꯕꯀꯣ ꯑꯗꯨꯒ ꯑꯩꯈꯣꯏꯗꯤ ꯂꯣꯏꯔꯦꯕꯣ ꯑꯗꯨꯒ ꯃꯥꯁꯤ ꯃꯥꯁꯦ ꯑꯗꯨꯝ ꯉꯥꯏꯕꯗꯤ ꯄꯨꯡ ꯕꯥꯔꯣ ꯄꯥꯔꯣ ꯍꯦꯜꯂꯒꯅꯦ ꯍꯥꯏꯕ ꯆꯠꯂꯤꯁꯦ
ꯎꯝ ꯑꯗꯨꯗꯤ ꯅꯣꯏ ꯀꯀꯩ ꯉꯁꯥꯏ ꯀꯩꯅꯣꯗꯤ ꯄꯨꯗꯕ꯭ꯔꯥꯕ ꯁꯥꯇꯤꯟꯒ ꯄꯨꯗꯕ꯭ꯔꯥꯕ
ꯁꯥꯇꯤꯟ ꯅꯣꯡꯕꯨꯗꯤ ꯆꯨꯗꯤꯌꯦ ꯅꯣꯡ ꯃꯪꯉꯦꯕꯀꯣ ꯅꯨꯡꯁꯥ ꯁꯥꯗꯦ ꯎꯝ
ꯑꯩꯅ ꯍꯥꯏꯗꯤ ꯅꯨꯡꯁꯥ ꯁꯥꯥꯕ ꯑꯣꯏꯔꯗꯤ ꯅꯪ__ ꯅꯨꯡꯁꯥ ꯁꯥꯕ ꯑꯣꯏꯔꯗꯤ ꯕꯥꯔꯣ ꯐꯧ ꯉꯥꯏꯔ ꯂꯩꯕꯗꯣ ꯋꯥꯔꯝꯅꯤ ꯍꯥꯏꯕ
ꯎꯝ ꯍꯨꯃꯥꯡꯒ ꯑꯣꯔꯣ ꯇꯥꯗꯣꯏꯅꯤ ꯅꯠꯇ꯭ꯔꯥ
ꯍꯣꯏ
ꯍꯥ ꯉꯁꯥꯏꯁꯦ ꯋꯥ ꯑꯩꯗꯤ ꯏꯁꯥꯁꯦ ꯆꯣꯛꯊꯕꯅ ꯀꯩꯅꯣ ꯆꯣꯛꯊꯕꯅ ꯆꯣꯛꯊꯕꯅ
ꯑꯣ
ꯅꯪꯒꯤ ꯍꯩꯅꯧ ꯄꯥꯟꯕ꯭ꯔꯥ
ꯑꯩꯈꯣꯏꯒꯤ ꯄꯥꯍꯠꯂꯦ ꯑꯗꯨꯝ ꯌꯥꯝ ꯑꯗꯨꯝ ꯄꯥꯜꯂꯦꯗ
ꯑꯣ
ꯑꯗꯨꯝ ꯄꯥꯜꯂꯦ ꯍꯥꯏꯗꯤ ꯑꯋꯥꯡꯕꯁꯨ ꯂꯩꯌꯦ ꯑꯋꯥꯡꯕꯗꯤ ꯑꯅꯝꯕꯅ ꯍꯥꯏꯗꯤ ꯎꯄꯥꯝꯕꯤꯁꯦ ꯌꯥꯝ ꯆꯨꯝꯃꯗꯤ ꯐꯖꯔꯗꯤ ꯆꯥꯎꯔꯗꯤ ꯑꯗꯨꯝ ꯀꯛ ꯀꯛ ꯀꯛꯑꯦꯕ
ꯎꯝ
ꯀꯛꯄꯗ ꯍꯥꯏꯗꯤ ꯀꯛꯑꯒ ꯎꯕꯥꯛ ꯌꯣꯟꯕꯗꯇꯪꯗ ꯂꯤꯁꯤꯡ ꯇꯔꯥꯃꯉꯥ ꯀꯨꯟ ꯑꯗꯨꯝ ꯐꯪꯉꯦꯕꯀꯣ
ꯎꯝ
ꯍꯥꯏꯗꯤ ꯎꯕꯥꯛ ꯑꯆꯨꯝꯕꯁꯤꯗꯤ ꯌꯥꯝ ꯎꯝ ꯑ ꯃꯃꯜ ꯂꯩꯅ ꯂꯧꯅꯩꯌꯦꯕ ꯑꯩꯈꯣꯏꯒꯤ ꯐꯃꯨꯡ ꯁꯥꯕ ꯐꯪꯗꯦ ꯑꯗꯨꯃꯥꯏꯅ ꯑꯗꯨꯝꯕꯗ ꯌꯥꯝ ꯁꯤꯖꯤꯟꯅꯩꯌꯦꯕ
ꯎꯝ
ꯑꯗꯨꯅ ꯃꯌꯥꯝ ꯀꯛꯈ꯭ꯔꯦ ꯀꯛꯄꯒꯤꯗꯤ
ꯎꯝꯉꯣ ꯀꯩꯅꯣ ꯇꯧꯕ꯭ꯔꯣ ꯑꯗꯨꯗꯤ
ꯍꯥꯟꯅꯗꯤꯀꯣ
ꯑ ꯍ ꯀꯩꯅꯣ ꯎꯝ ꯍꯥꯏꯔꯛꯑꯣ
ꯍꯥꯟꯅꯗꯤ ꯍꯩ ꯍꯥꯟꯅꯗꯤ ꯍꯩꯅꯧ ꯄꯥꯝꯕꯤꯖꯦ ꯑ ꯀꯦꯝ ꯀꯛꯊꯠꯂꯝꯗꯦꯕꯀꯣ
ꯑꯥ
ꯍꯧꯖꯤꯛꯇꯤ ꯍꯖꯤꯛꯇꯤ ꯍꯥꯏꯗꯤ ꯌꯨꯝ ꯀꯩꯀꯥ ꯁꯥꯟꯅꯔꯛꯄꯒꯤ ꯑꯗꯨꯝ ꯎꯝ ꯍꯥꯏꯗꯤ ꯅꯨꯡꯉꯥꯏꯇꯦꯗꯅ ꯌꯨꯝ ꯁꯥꯕ ꯀꯥꯟꯗꯁꯨ ꯗꯨꯝ ꯃꯁꯥ ꯈꯪꯗꯦ ꯇꯥꯔꯛꯄ ꯈꯪꯗꯦ ꯑꯃ ꯑꯗꯨꯝ ꯅꯣꯡ ꯀꯟꯅ ꯁꯤꯜꯂꯔꯁꯨ ꯑꯗꯨꯝ ꯇꯦꯛꯄ ꯈꯣꯠꯄ ꯇꯧꯔꯗꯤ ꯍꯣꯏ ꯍꯣꯏ
ꯑꯩꯈꯣꯏꯒꯤꯗꯤ ꯄꯥꯟꯗꯦꯕꯀꯣ ꯍꯩꯅꯧꯒꯁꯦ ꯐꯝ ꯂꯩꯇꯕꯒꯤ
ꯑꯩꯈꯣꯏ ꯂꯣꯟꯗꯅ ꯃꯐꯝꯁꯦ ꯌꯥꯝ ꯂꯩꯕ
ꯑ
ꯃꯐꯝꯗ ꯌꯥꯝ ꯂꯩꯕ ꯍꯥꯏꯗꯤ ꯑꯗꯨꯝ ꯍꯥꯏꯗꯤ ꯀꯣꯛ ꯊꯠꯄꯩ ꯃꯍꯨꯠꯇ ꯑꯗꯨꯝ ꯑꯗꯨꯝꯕ ꯍꯩ ꯔꯥ ꯃꯌꯥꯝ ꯑꯣꯏꯅ ꯊꯥꯖꯤꯟ ꯊꯝꯖꯜꯂꯦꯕ ꯍꯥꯏꯗꯤ ꯂꯩꯀꯥꯏ ꯑꯉꯥꯡꯁꯤꯡ ꯂꯩꯕꯅꯤꯅ ꯑꯗꯨꯝ ꯆꯥꯖꯅꯕ ꯍꯥꯏꯅ
ꯎꯝ
ꯍꯩꯕꯨꯗꯤ ꯑꯗꯨꯝ ꯄꯥꯜꯂꯦꯗ ꯍꯥꯏꯗꯤ ꯑꯗꯣ ꯍꯥꯏꯗꯤ ꯍꯥꯟꯅ ꯃꯇꯝꯗ ꯍꯩꯅꯧꯁꯤ ꯀꯛꯊꯠꯇꯕꯅꯤꯅꯀ ꯅꯣꯡꯁꯦ ꯅꯣꯡꯁꯦ ꯅꯣꯡ ꯇꯥꯗ꯭ꯔꯤ ꯃꯃꯥꯡꯗ ꯑꯩꯈꯣꯏꯒꯤ ꯅꯨꯡꯁꯤꯠꯀ ꯍꯥꯏꯕꯗ ꯍꯨꯝꯕꯁꯦ ꯁꯤꯠꯄꯁꯦ ꯍꯩꯅꯧ ꯃꯇꯝꯗꯗꯤ ꯅꯣꯅꯦꯁꯤ ꯑꯗꯨꯝ ꯇꯧꯕꯅꯦꯕ
ꯎꯝ
ꯑꯗꯣ ꯅꯨꯡꯁꯤꯠ ꯈꯤꯇꯪ ꯁꯤꯠꯄꯁꯤꯒ ꯍꯩꯅꯧꯁꯤꯠ ꯀꯦꯜꯂꯛꯇꯣꯏꯅꯦꯕ ꯑꯃꯟꯕꯁꯤꯗꯤ ꯑꯩꯖꯦ ꯕꯥꯇꯤꯟ ꯇꯧꯗꯅ ꯃꯌꯥꯝ ꯂꯣꯏ ꯊꯣꯛꯅꯔꯛꯇꯣꯏꯅꯦꯕ ꯂꯩꯀꯥꯏꯒꯤ ꯑꯉꯥꯡꯈꯩ ꯂꯣꯏꯅ ꯄꯤ ꯄꯤꯛꯊꯟꯅ ꯈꯨꯟꯅꯗꯨꯏꯅꯦ ꯂꯣꯏꯅꯃꯛꯁꯨ ꯑꯃꯇꯪ
ꯑꯣ ꯌꯥꯝ ꯌꯥꯝꯕ꯭ꯔꯕ ꯄꯥꯟꯕꯗꯣ
ꯌꯥꯝꯃꯦ ꯌꯥꯝꯃꯦ ꯍꯥꯏꯕꯗꯤ ꯄꯥꯊꯤꯟꯁꯦ ꯃꯆꯨꯁꯨ ꯃꯕꯦꯟꯁꯨ ꯂꯣꯏ ꯄꯥꯏꯔ ꯂꯥꯛꯇꯣꯏꯅꯤ ꯃꯆꯨꯒꯤꯁꯨ ꯊꯟꯗꯣꯏꯅꯤ ꯃꯕꯦꯟꯒꯤꯁꯨ ꯊꯟꯗꯣꯏꯅꯤ ꯂꯣꯏꯅꯃꯛ
ꯑꯦ ꯅꯨꯡꯉꯥꯏꯔꯕꯅꯤꯀꯣ ꯑꯩꯗꯤ ꯑꯩꯈꯣꯏ ꯁ꯭ꯋꯥꯏꯗꯗꯤꯅꯦ ꯍꯥꯏꯗꯤ ꯀꯩꯅꯣ ꯂꯩꯇꯦꯕ ꯍꯥꯏꯗꯤ ꯍꯩꯅꯧ ꯄꯥꯝꯕꯤꯒꯁꯨ ꯌꯥꯝ ꯂꯩꯇꯦꯕ ꯑꯗꯨꯅ ꯍꯥꯏꯗꯤ ꯌꯥꯝ ꯊꯥꯅꯤꯡꯉꯦꯕꯀꯣ ꯑꯗꯨꯅ ꯍ ꯅꯣꯏꯒꯤ ꯂꯝ ꯌꯥꯝꯌꯥꯝ ꯂꯩꯔꯗꯤꯀꯣ ꯂꯝꯒ ꯂꯩꯔꯗꯤ ꯍꯥꯏꯗꯤ ꯃꯌꯥꯝ ꯊꯥꯎꯍꯧꯕ ꯍꯥꯏꯗꯤ ꯑ ꯍꯥꯏꯗꯤ ꯍꯩꯔꯥꯗꯤ ꯌꯥꯝ ꯊꯥꯕ ꯌꯥꯝ ꯄꯥꯝꯃꯦꯕ ꯑꯗꯨꯅ ꯍꯩ ꯔꯥ ꯃꯌꯥꯝ ꯊꯥꯗꯨꯅꯦ ꯑꯩꯗꯤ ꯍꯌꯦꯡꯋꯥꯏ
ꯊꯥꯅꯤ ꯊꯥꯁꯦ ꯑꯗꯣ ꯍꯥꯏꯗꯤꯀꯣ ꯑ ꯑꯩꯈꯣꯏꯒꯤ ꯍꯅꯨ ꯄꯥꯝꯕꯤꯁꯤꯡꯁꯤꯗꯤ ꯃꯕꯨꯛꯁꯨ ꯈꯔ ꯐꯛꯀꯟꯗꯕꯅꯦꯕ ꯑꯗꯨꯝ ꯑꯍꯟ ꯑꯣꯏꯁꯜꯂꯗꯤ ꯃꯄꯣꯛ ꯈꯤꯇꯪ ꯅꯨꯡꯉꯥꯏꯇꯕꯒꯤ ꯑꯗꯣ ꯍꯟꯟꯅꯨꯕꯤ ꯈꯔ ꯂꯩꯌꯦꯕꯀꯣ ꯃꯣꯏꯖꯤꯅ ꯄꯨꯡ ꯑꯍꯨꯝ ꯃꯈꯥꯏ ꯑꯩꯒꯤ ꯃꯝꯃꯤ ꯍꯥꯏꯗꯤ ꯀ ꯑꯍꯥꯎꯕ ꯄꯥꯝꯕꯤꯁꯤꯡꯁꯤꯒꯤ ꯃꯈꯣꯡꯁꯤꯒ ꯖꯦꯝꯕꯥ ꯎꯞꯄ ꯉꯥꯏ ꯂꯩꯇꯣꯏꯅꯤ ꯂꯦꯟꯇꯟ ꯇꯧꯔꯒ
ꯎꯝ
ꯁ ꯑꯁꯦꯁꯤꯒ ꯑꯁ ꯑꯉꯥꯡꯁꯤꯡꯗꯤ ꯑꯌꯨꯛꯁ ꯑꯌꯨꯛꯇꯒ ꯍꯥꯏꯗꯤ ꯈꯦꯀꯔꯤꯗꯒꯁꯦꯡ ꯉꯥꯟꯕꯒꯁ ꯌꯦꯡꯉꯨꯒꯕꯁꯤ ꯀꯤꯗꯣꯏꯅꯦꯕ ꯃꯣꯏꯗꯤ
ꯎꯝ
ꯃꯥꯏ ꯇꯔꯒꯦ ꯍꯥꯗꯤ ꯗ ꯍꯧꯖꯤꯛꯇꯤ ꯀꯌꯥ ꯍꯥꯏꯗꯤ ꯊꯑꯣꯏ ꯅꯠꯇ꯭ꯔꯦꯗ ꯑꯉꯥꯡꯁꯤꯡꯉꯩꯁꯤꯗ
ꯍꯣꯏ ꯑꯗꯨꯕꯨꯗꯤ ꯑꯆꯥꯄꯣꯠ ꯃꯈꯜ ꯃꯈꯜ ꯊꯣꯛꯂꯛꯑꯑꯣꯦꯅ ꯍꯩ ꯔꯥꯗ ꯀꯌꯥ ꯆꯥꯗ꯭ꯔꯦ ꯅꯠꯇ꯭ꯔꯥ
ꯍꯣꯏ ꯍꯣꯏ ꯑꯗꯨꯝ ꯇꯥꯔꯒ ꯃꯥꯡꯅꯕ ꯉꯥꯛꯇꯅꯦꯕ ꯍꯧꯖꯤꯛꯇꯤ
ꯑꯩꯗꯤ ꯍꯩ ꯔꯥ ꯌꯥꯝ ꯄꯥꯝꯃꯦ ꯑꯗꯨ ꯍꯥꯏꯔꯗꯤ ꯑꯩꯗꯤ ꯂꯈꯪꯉꯕ ꯆꯥꯔꯤꯈꯩ ꯉꯝꯃꯤ
ꯍꯥꯟꯅꯒꯤ ꯃꯇꯝꯗꯗꯤ ꯁꯨꯃꯥꯏꯅ ꯇꯧꯋꯦꯕ ꯑꯃꯨꯛ ꯍꯟꯗꯛ ꯍꯟꯗꯛ ꯆꯍꯤ ꯄꯥꯟꯈꯤꯕ ꯍꯤꯩꯅꯧꯁꯦ ꯃꯊꯪ ꯆꯍꯤꯒ ꯄꯥꯜꯂꯛꯇꯕ ꯌꯥꯎꯋꯦꯕꯀꯣ ꯆꯍꯤ ꯃꯉꯥꯒꯤ ꯃꯅꯨꯡꯗ ꯑꯃꯨꯨꯔꯛꯀ ꯄꯥꯜꯂꯛꯄ ꯕ ꯌꯥꯎꯋꯦꯕ ꯑꯗꯨ ꯑꯍꯥꯎꯕ ꯏꯅꯧꯁꯤꯅ ꯄꯥꯜꯂꯛꯇꯕꯁꯨ ꯑꯁ ꯂꯩ ꯂꯩꯀꯥꯏ ꯂꯩꯀꯥꯏꯗꯨꯃ ꯄꯨꯔꯥ ꯅꯨꯡꯉꯥꯏꯅꯔꯣꯏꯗꯣꯏꯅꯦꯕꯀꯣ ꯑꯁ ꯑꯁꯤ ꯄꯥꯟꯗꯦ ꯍꯟꯗꯛ ꯆꯍꯤꯁꯨ ꯅꯨꯡꯉꯥꯏꯇꯧ ꯃꯥꯟꯗꯦ ꯀꯥꯏꯅꯒ
ꯎꯝ
ꯍꯥꯏꯗꯤ ꯍꯩꯅꯧꯁꯦ ꯑꯩꯈꯣꯏꯒꯤ ꯍꯩꯅꯧ ꯑꯣꯏꯔꯦꯅ ꯑꯩꯈꯣꯏꯗꯪ ꯆꯥꯕ ꯆꯥꯗꯧ ꯅꯠꯇꯦꯕ ꯂꯩꯀꯥꯏꯁ ꯑꯃ ꯆꯥꯕ ꯑꯣꯛꯇꯣꯏꯅꯦꯕ
ꯎꯝ ꯑꯗꯨꯗꯤ ꯍꯌꯦꯡꯋꯥꯏ ꯂꯤꯆꯤꯒ ꯊꯥꯕꯗꯗꯤ ꯃꯤ ꯃꯌꯥꯝ ꯂꯥꯛꯇꯣꯔꯣ ꯑꯗꯨꯗꯤ
ꯏꯆꯤꯅꯕꯨ ꯑꯇꯥꯡꯕ ꯄꯣꯠꯅꯤ ꯑꯗꯨꯅ
ꯎꯝ ꯗ꯭ꯔꯥꯒꯣꯟ ꯐ꯭ꯔꯨꯠꯀ ꯊꯥꯕꯗꯣ ꯂꯣꯏ ꯂꯥꯛꯇꯣꯏꯕ
ꯑꯗꯨꯗꯤ ꯂꯥꯛꯑꯣꯏꯗ ꯑꯗꯨꯝꯕꯄꯣꯠꯇ ꯑꯇꯥꯡꯕꯄꯣꯠꯅꯤ ꯍꯥꯏꯕꯗꯤ ꯍꯣꯏ ꯁꯤꯅꯕꯨ ꯑꯉꯥꯡ ꯆꯥꯅꯤꯡꯕ ꯂꯩꯒꯅꯤ ꯑꯩꯈꯣꯏꯅ ꯈꯪꯅ ꯑꯗꯨꯝ ꯄꯤꯖꯅꯤꯡꯉ ꯑꯩꯈꯣꯏꯅ ꯑꯣ ꯑꯗꯨ ꯌꯣꯟꯅꯕꯒꯤꯗꯤ ꯌꯣꯟꯅꯕꯒꯤ ꯃꯤꯅꯁꯨ ꯃꯁꯛ ꯑꯗꯨꯝ ꯅꯥꯏꯅꯗꯣꯏꯅꯤ ꯃꯤꯒꯤ ꯌꯣꯟꯅꯕ ꯑꯗꯨ ꯃꯈꯨꯠꯅ ꯊꯤꯟꯖꯟꯗꯧ ꯅꯠꯇꯦꯕ ꯍꯦꯛꯇ
ꯎꯝ
ꯂꯩꯀꯥꯏꯒꯤ ꯑꯗꯨꯝ ꯑꯣꯏꯕꯒꯤꯅꯦꯕ ꯍꯥꯏꯗꯤ ꯍꯩꯅꯧꯗꯨꯁꯨ ꯍꯥ ꯑꯩꯈꯣꯏꯒꯤ ꯑꯇꯥꯡꯕ ꯂꯩꯗꯅ ꯕꯖꯥꯔꯗ ꯌꯣꯟꯕ ꯑꯗꯨꯝꯕꯗꯨꯗꯤ ꯅꯦꯝꯅ ꯄꯥꯟꯕ
ꯍꯣꯏ ꯑꯩꯈꯣꯏꯗꯣ ꯑ ꯑ ꯀꯩꯅꯣ ꯍꯥꯏ ꯍꯥꯏꯗꯤ ꯃꯥꯟ ꯃꯥꯟ ꯇꯣꯏ ꯍꯥꯏꯕ꯭ꯔ ꯃꯟꯗꯨ ꯀꯩꯅꯣ ꯍꯥꯏꯔ ꯀꯥꯎꯔꯦ ꯑꯗꯣ
ꯎꯝ
ꯀꯩꯅꯣꯝ ꯍꯥꯏꯕꯅꯦꯕ ꯀꯥꯎꯔꯦꯕ ꯑꯗꯣ ꯑꯩꯈꯣꯏ ꯑꯗꯨꯝꯕꯗꯨꯗꯤ ꯑꯉꯥꯡꯅꯁꯨ ꯄꯥꯛ ꯆꯪꯗꯦꯕ ꯑꯗꯨꯝ ꯈꯪꯉꯦꯕ ꯃꯣꯏꯁꯨ ꯑ ꯌꯣꯟꯅꯕꯒꯤ ꯑꯣꯏꯒꯟꯕꯅꯤ